ꯀꯩ ꯇꯧꯔꯒ ꯂꯩꯕ꯭ꯔꯣ
ꯍꯦꯜꯂꯣ ꯑꯥꯎ ꯇꯥꯏꯌꯦ
ꯑ ꯇꯥꯏ ꯇꯥꯏꯀꯣ ꯎꯝ ꯎꯝ
ꯇꯥꯢ ꯇꯥꯢ ꯑꯁ ꯀꯔꯤꯁꯨ ꯇꯧꯗꯦ ꯑꯗꯨꯝ ꯇꯨꯝꯔꯒ ꯀꯣꯜ ꯇꯧꯔꯒ ꯂꯩꯌꯦ
ꯎꯝ ꯀꯔꯤ ꯀꯔꯤ ꯊꯕꯛ ꯁꯨꯔꯦ ꯉꯁꯤꯗꯤ ꯑꯁ ꯑꯩꯁꯨ ꯀꯔꯤꯁꯨ ꯇꯧꯗꯦ ꯑꯉꯥꯡ ꯂꯧꯔꯒ ꯂꯩꯕꯅꯦ ꯉꯁꯤꯗꯤ ꯎꯝ ꯅꯣꯡ ꯆꯨꯗ꯭ꯔꯣ
ꯀꯅꯥꯒꯤ ꯑꯉꯥꯡꯅꯣ ꯍꯥ
ꯑꯩꯒꯤ ꯑꯉꯥꯡꯅꯦ ꯑꯩꯒꯤ ꯑꯉꯥꯡ
ꯌꯨꯝ ꯄꯥꯟꯈꯔꯕꯔꫭ ꯁꯤꯁꯇꯔꯁꯦ
ꯍꯣꯏ ꯌꯨꯝ ꯄꯥꯟꯈ꯭ꯔꯦ ꯏꯆꯥ ꯅꯨꯄꯥ ꯑꯃ ꯂꯩꯔꯦ
ꯑꯦ ꯌꯥꯝ ꯐꯩꯩꯅ ꯏꯆꯥ ꯅꯨꯨꯄꯥ ꯑꯃ ꯂꯩꯔꯅꯦ
ꯍꯣꯏ ꯊꯥ ꯇꯔꯨꯛꯁꯨꯨꯔꯦ ꯃꯥꯕꯨ ꯂꯧꯔꯒ ꯑꯗꯨꯝ ꯂꯩꯌꯦ ꯂꯨꯍꯣꯡꯕ ꯆꯍꯤ ꯃꯔꯤ ꯁꯨꯒꯗꯧꯔꯦ ꯍꯣꯏ
ꯑꯦ ꯑꯦ ꯈꯔ ꯀꯨꯔꯦꯅꯦꯀꯣ ꯑꯗꯨꯗꯤ
ꯈꯔ ꯀꯨꯏꯔꯦ ꯍꯣꯏ ꯑꯗꯣ ꯎꯝ ꯅꯪꯗꯤ ꯂꯩꯁꯥ ꯑꯣꯏꯔꯤꯕ ꯂꯩꯁꯥ ꯑꯣꯏꯔꯤꯕꯣ
ꯍꯣꯏ ꯂꯩꯁꯥꯕꯤ ꯑꯣꯏꯔꯤꯌꯦ
ꯇꯞꯅ ꯂꯨꯍꯣꯡꯉꯨ ꯑꯗꯨ ꯑꯣꯏꯔꯁꯨ ꯀꯔꯤ ꯍꯥꯏꯁꯤꯔꯥ ꯃꯇꯝ ꯃꯇꯝ ꯃꯇꯝ ꯃꯇꯝ ꯃꯇꯝ ꯃꯇꯝ ꯂꯩꯕ ꯃꯇꯝꯗ ꯆꯠꯀꯗꯕꯅꯤꯀꯣ ꯌꯥꯝ ꯀꯨꯏꯅ ꯂꯩꯔꯁꯨ ꯐꯠꯇꯕꯅꯦ ꯂꯩꯁꯥꯕꯤꯁꯤꯡꯗꯤ ꯃꯇꯝ ꯂꯩꯕꯅꯦ
ꯂꯩꯁꯥ ꯍꯦꯟꯃꯜꯂꯗꯤ ꯍꯥ ꯆꯍꯤꯗꯣ
ꯍꯣꯏ ꯍꯣꯏ ꯆꯍꯤ ꯀꯨꯟ ꯍꯦꯜꯂꯗꯤ ꯑꯗꯨꯝ ꯂꯨꯍꯣꯡꯕ ꯌꯥꯔꯦꯗ
ꯑꯣ ꯌꯥꯔꯦ ꯑꯩꯁ ꯀꯨꯟꯗꯤ ꯍꯦꯟꯈ꯭ꯔꯦ
ꯑ ꯑꯩꯁꯨ ꯇ꯭ꯋꯦꯟꯇꯤ ꯑꯩꯠ ꯑꯗꯨꯋꯥꯏꯗ ꯂꯨꯍꯣꯡꯕꯅꯦ
ꯑꯦ ꯑꯃꯥꯏꯅ ꯈꯜꯂꯗꯤ ꯑꯗꯨꯃꯥꯏꯅ ꯍꯣꯡꯕꯅ ꯐꯩꯗ
ꯀꯔꯤ ꯍꯥꯏꯕ
ꯅꯪꯒꯨꯝꯅ ꯈꯔ ꯑꯗꯨꯝ ꯇ꯭ꯔꯤꯟꯇꯦꯠꯀꯨꯝꯕꯗ ꯍꯣꯡꯕꯅ ꯐꯩꯌꯦꯕ ꯃꯦꯆꯔ
ꯍꯣꯏ ꯑꯗꯨꯅꯦ ꯎꯝ ꯑꯩꯁꯨ ꯑꯗꯨꯃꯥꯏꯅ ꯈꯟꯕꯅꯦ ꯂꯩꯁꯥ ꯑꯣꯏꯔꯤꯉꯩꯗ ꯑꯩꯗꯤ ꯑ ꯌꯥꯝ ꯌꯥꯝ ꯀꯨꯏ ꯌꯥꯝ ꯊꯨꯅꯁꯨ ꯂꯨꯍꯣꯡꯂꯔꯣꯏ ꯑꯗꯨꯒ ꯌꯥꯝ ꯅꯁꯨ ꯀꯩ ꯀꯩꯅꯣ ꯀꯨꯏꯅꯁꯨꯀꯣ ꯎꯝ ꯂꯩꯁꯥ ꯑꯣꯏꯔꯔꯣꯏ ꯍꯥꯏꯅꯀꯣ ꯇ꯭ꯋꯦꯟꯇꯤ ꯑꯦꯠ ꯑꯗꯨꯒ ꯊꯥꯔꯇꯤ ꯑꯗꯨꯒꯤ ꯃꯇꯨꯡꯗ ꯂꯨꯍꯣꯡꯒꯅꯤ ꯍꯥꯏꯅ ꯈꯜꯂꯒ ꯂꯩꯕꯅꯦꯕ ꯑꯗꯣ ꯍꯦꯛ ꯇ꯭ꯋꯦꯟꯇꯤ ꯑꯩꯠ ꯌꯥꯎꯔꯒ ꯑꯗꯨꯝ ꯂꯨꯍꯣꯡꯉꯦ
ꯑꯦ ꯅꯪ ꯅꯪ ꯈꯟꯕꯗꯣ ꯆꯞ ꯆꯥ ꯇꯧꯋꯦꯀꯣ ꯑꯗꯨꯏꯗꯤ
ꯍꯣꯏ ꯍꯣꯏ ꯑꯗꯨꯅꯦ ꯑꯗꯨꯁꯨ ꯑꯩꯅ ꯊꯤꯕ ꯅꯠꯇꯦ ꯑꯩꯗꯤ ꯄꯥꯈꯪꯁꯨ ꯊꯤꯗꯦꯕ ꯀꯣ ꯑꯗꯣ ꯐꯦꯃꯤꯂꯤꯁꯤꯡꯅꯀꯣ ꯑꯦꯔꯦꯟꯁ ꯇꯧꯕꯅꯦ ꯎꯝ ꯃꯪꯒꯨꯝꯅ ꯎꯝ ꯃꯪꯒꯨꯝꯅ ꯂꯨ
ꯑꯗꯨꯅꯦ
ꯌꯥꯝ ꯐꯩꯌꯦ ꯒ꯭ꯌꯥꯟ ꯇꯥꯔꯝꯅꯤ ꯑꯗꯨꯗꯤ ꯐꯦꯃꯤꯂꯤꯅ ꯊꯤꯔꯗꯤꯀꯣ
ꯎꯝ ꯍꯣꯏ ꯎꯝ ꯐꯥꯏꯌꯦ ꯅꯨꯄꯥꯁꯨ ꯌꯥꯝ ꯐꯥꯏ ꯎꯝ
ꯑꯗꯨꯝ ꯃꯤ ꯐꯥꯒꯟꯕꯅꯦ
ꯍꯣꯏ ꯑꯗꯨꯃꯥꯏꯅ ꯇꯧꯋꯦ ꯉꯁꯤꯁꯨ ꯑꯩꯅ ꯑꯁ ꯀꯔꯤꯅꯣ ꯑꯃ ꯆꯥꯅꯤꯡꯕꯅ ꯂꯣꯏꯔꯦ ꯍꯥꯏꯕ ꯑꯗꯣ ꯃꯥꯗꯣ ꯑꯣꯐꯤꯁ ꯆꯠꯈꯤꯕꯅꯦꯕ ꯑꯗꯣ
ꯄꯪꯍꯥꯏ ꯍꯥꯏꯕꯅꯦꯕ ꯑꯗꯣ ꯃꯥꯅ ꯑꯥ ꯗ ꯂꯩꯔꯒ ꯅꯪ ꯆꯠꯅꯤꯡꯉꯦ ꯍꯥꯏꯕꯗꯣ ꯑꯩꯗꯤ ꯀꯥꯎꯕ ꯀꯥꯎꯈ꯭ꯔꯦꯕꯀꯣ ꯑꯗꯣ ꯃꯥꯅ ꯆꯅꯤꯡꯉꯦ ꯍꯥꯏꯕꯗꯣ ꯍꯧꯖꯤꯛ ꯑꯩ ꯕꯖꯔꯗ ꯂꯩ ꯀꯔꯤ ꯄꯨꯔꯛꯑꯣꯔꯥ ꯍꯥꯏꯌꯦꯦꫪ ꯃꯥꯟꯅ ꯑ ꯑꯩꯗꯤ ꯀꯥꯎꯕꯨ ꯀꯥꯎꯈ꯭ꯔꯦ ꯑꯩꯗꯤ ꯀꯥꯎꯕꯨ ꯀꯥꯎꯈ꯭ꯔꯦꯍꯦ ꯄꯨꯔꯛꯀꯅꫭ ꯍꯧꯖꯤꯛꯇꯤ ꯎꯝ ꯀꯔꯤ ꯀꯔꯤ ꯆꯥꯕꯤꯕꯒꯤ ꯆꯥꯅꯤꯡꯗ꯭ꯔꯦ ꯍꯥꯏꯔꯒ ꯃꯥ ꯄꯨꯔꯛꯀꯦꯍꯦ ꯍꯥꯏꯌꯦ ꯅꯠꯇꯦ ꯄꯨꯔꯛ ꯀꯩꯅꯣ ꯍꯧꯔꯦꯟꯅ ꯏꯟꯁꯥꯡ ꯑꯍꯥꯎꯕ ꯆꯥꯁꯦ ꯍꯥꯏꯅꯀꯣ
ꯍꫭꯏ ꯁꯤꯁꯇꯔꯗꯤ ꯌꯥꯝ ꯂꯛꯀꯤ ꯑꯣꯏꯌꯦ ꯑꯗꯨꯗꯤ ꯂꯛꯀꯤ ꯑꯣꯏꯕ ꯅꯨꯄꯤꯗ ꯅꯪꯁꯨ ꯑꯃ ꯑꯣꯏꯔꯦꯕ
ꯎꯝ ꯅꯣꯏꯁꯨ ꯑꯐꯕ ꯐꯪꯒꯅꯤꯗ
ꯑꯁ ꯀꯗꯥꯏꯗꯒꯤ ꯀꯔꯝꯕ ꯐꯪꯒꯦꯔꯥ ꯈꯪꯗꯦ ꯑꯩꯈꯣꯏꯗꯤ
ꯍꯧꯖꯤꯛ ꯀꯥꯟ ꯍꯧ ꯍꯧꯖꯤꯛ ꯀꯥꯟꯗꯤ ꯀꯔꯤ ꯍꯥꯏꯁꯤꯔ ꯎꯝ ꯌꯥꯝ ꯇꯥꯡꯈ꯭ꯔꯕꯅꯦ ꯄꯥꯈꯪꯁꯤꯡ ꯂꯧꯔꯁꯨ ꯎꯝ ꯀꯩ ꯍꯥꯏꯁꯤꯔꯥ ꯅꯤꯁꯥ ꯆꯥꯗꯕ ꯑꯗꯨꯒꯨꯝꯕꯁꯦ ꯃꯥꯗꯤ ꯅꯤꯁꯥ ꯑꯃꯠꯇꯁꯨ ꯈꯛ ꯆꯥꯗꯦꯕ
ꯑꯌꯥ ꯌꯥꯝ ꯐꯩꯌꯦ
ꯎꯝ ꯅꯤꯁꯤ ꯑꯃ ꯐꯥꯎ ꯆꯥꯗꯕꯅꯦ
ꯎꯝ ꯅꯤꯁꯥ ꯆꯥꯗꯕ ꯅꯨꯄꯥꯄꯥ ꯂꯩꯇ꯭ꯔꯕꯅꯦꯗ ꯍꯧꯖꯤꯛꯀꯥꯟꯁꯦ ꯑꯁ
ꯍꯣꯏ ꯑꯗꯨꯅꯦ ꯎꯝ
ꯑ
ꯈꯨꯟ ꯑꯃ ꯈꯨꯟ ꯑꯃꯗ ꯈꯨꯟ ꯑꯃꯗ ꯄꯥꯈꯪ ꯑꯥ ꯆꯥꯝꯃꯥ ꯂꯩꯔꯦ ꯍꯥꯏꯔꯣꯅꯦ ꯀꯨꯟ ꯀꯟꯒꯨꯝꯕꯗꯤ ꯂꯩ ꯂꯩꯔꯝꯒꯅꯤ ꯅꯤꯁ ꯅꯤꯁꯥ ꯆꯥꯗꯕ ꯑꯗꯣ ꯑꯩꯠꯇꯤ ꯄꯥꯔꯁꯦꯟꯗꯤ ꯀꯣ
ꯍꯣꯏ
ꯀꯔꯤ ꯀꯔꯤ ꯍꯥꯏꯁꯤꯔꯥ ꯅꯤꯁꯥ ꯆꯥꯕ ꯑꯗꯨꯝ ꯂꯩꯒꯅꯦꯕ ꯈꯨꯟꯗ ꯑꯣꯏꯔꯁꯨꯀꯣ ꯊꯤꯔꯗꯤꯀꯣ
ꯑꯩꯠꯇꯤ ꯑꯗꯨꯝ ꯂꯥꯏꯔꯤ ꯅꯥꯏꯟꯇꯤ ꯅꯥꯏꯟ ꯒꯨꯝꯕ ꯑꯩ ꯌꯥꯝ ꯂꯣꯏꯕ꯭ꯔꯦ ꯑꯩꯈꯣꯏꯁꯨꯁꯥꯏꯁ ꯁꯥꯗ ꯑꯕꯒ ꯇ ꯑꯣꯏꯅ
ꯑꯩꯁꯨ ꯑꯉꯥꯡ ꯑꯣꯏꯔꯤꯉꯩꯗꯒꯤ ꯀꯤꯑꯕ ꯅꯤꯁ ꯆꯥꯕ ꯃꯤꯁꯤꯡꯗꯨ ꯀꯣ ꯀꯌꯥꯃꯨꯛ ꯏꯅꯥꯛ ꯈꯨꯜꯂꯁꯨ ꯀꯌꯥꯃꯨꯛ ꯐꯖꯔꯁꯨ ꯀꯔꯤ ꯍꯥꯏꯁꯤꯔꯥ ꯅꯤꯁꯥ ꯆꯥꯏ ꯍꯥꯏꯔꯗꯤ ꯑꯗꯨꯝ ꯇꯟꯥꯕ ꯑꯗꯨꯝ ꯄꯣꯛꯑꯦꯕ ꯑꯉꯥꯡ ꯑꯣꯏꯔꯤꯉꯩꯗꯒꯤ ꯑꯗꯨꯃꯥꯏꯅ ꯇꯧꯕꯗꯣ
ꯇꯟꯂꯤꯗ ꯑꯁ ꯅꯤꯁꯥ ꯆꯥꯕ ꯃꯤꯁꯤꯡꯁꯦ
ꯎꯝ ꯑꯗꯨꯅꯦꯦ ꯊꯟꯂ‌ꯦ ꯑꯩꯈꯣꯏꯗꯤ ꯑꯃꯨꯛꯀ ꯀꯔꯤ ꯍꯥꯏꯁꯤꯔꯥ ꯃꯤꯒꯨꯝꯅ ꯈꯔ ꯅꯦꯝ ꯑꯥ ꯃꯤ ꯃꯈꯥ ꯂꯩꯕ ꯍꯥꯏꯔꯗꯤ ꯐꯕꯀꯣ
ꯑꯗꯨꯅꯦ
ꯈꯔ ꯉꯥꯡꯕꯤꯔꯗꯤ ꯑꯩꯈꯣꯏꯅ ꯍꯦꯟꯅ ꯉꯥꯡꯕ ꯖꯥꯠꯅꯦꯕ ꯑꯩꯈꯣꯏꯗꯤ ꯀꯣ ꯁꯣꯔꯠ ꯇꯦꯝꯄꯔꯖꯥꯠꯅꯦꯕ ꯑꯗꯨꯅ ꯑꯗꯣ ꯅꯤꯁꯥ ꯆꯥꯕ ꯃꯤꯉꯣꯟꯗ ꯆꯠꯂꯗꯤ ꯑꯥ ꯅꯍꯥꯟꯅ ꯆꯩ ꯆꯥꯔꯒ ꯆꯥꯗ꯭ꯔ ꯆꯩꯗ ꯆꯥꯗ꯭ꯔꯁꯨ ꯎꯝ ꯑꯩ ꯆꯥꯗ꯭ꯔꯁꯨ ꯌꯨꯝ ꯆꯦꯜꯂꯒ ꯂꯩꯔꯒꯅꯤ
ꯑꯗꯅꯦ ꯌꯨ ꯊꯛꯄꯒꯨꯝꯕ ꯀꯩꯗꯧꯕ ꯍꯥꯥ ꯌꯨ ꯊꯛꯄꯒꯨꯝꯕ ꯊꯦꯡꯅꯔꯗꯤ ꯌꯥꯝ ꯐꯔꯛ ꯇꯥꯅ‌ꯦꯕ
ꯍꯣꯏ ꯍꯣꯏ ꯑꯗꯨꯅꯦ ꯑꯗꯨꯅꯦ ꯐꯖꯅ ꯌꯦꯡꯒ ꯆꯠꯀꯗꯕꯅꯦ ꯍꯣꯏ ꯃꯤ ꯀꯅꯥꯒꯨꯝꯕꯁꯨ ꯀꯅꯥꯒꯨꯝꯕꯁꯦ ꯎꯝ ꯅꯤꯁꯥ ꯆꯥꯔꯁꯨ ꯐꯕ ꯃꯤꯕꯨꯗꯤ ꯂꯩꯌꯦꯗ ꯑꯗꯨ ꯑꯣꯏꯔꯁꯨ ꯎꯝ ꯀꯔꯤ ꯍꯥꯏꯁꯤꯔꯥ ꯃꯤ ꯌꯥꯝ ꯐꯥꯔꯁꯨ ꯅꯤꯁꯥ ꯆꯥꯈ꯭ꯔꯗꯤ ꯎꯝ ꯃꯔꯛ ꯃꯔꯛꯇꯗꯤ ꯐꯠꯇꯕ ꯃꯇꯝꯁꯨ ꯐꯪꯒꯅꯦꯕ
ꯍꯣꯏ ꯍꯣꯏ ꯅꯤꯁꯥꯒꯤ ꯀꯩꯅꯣꯅꯀꯣ ꯃꯥꯒꯤ
ꯎꯝ ꯍꯣꯏ ꯑꯗꯨꯅꯦ
ꯌꯥꯝ ꯇꯥꯗꯦꯗ
ꯎꯝ ꯅꯣꯏꯔꯣꯝꯗꯗꯤ ꯁꯥꯗ꯭ꯔꯣ
ꯑꯁ ꯁꯥꯏꯌꯦ ꯅꯣꯡꯁꯨ ꯆꯨꯗꯦ ꯁꯤꯒꯦ ꯇꯧꯏ
ꯑꯣꯏꯅꯣ ꯑꯈꯣꯏꯗꯁꯨ ꯑꯗꯨꯃꯥꯏ ꯇꯧꯋꯦ
ꯑꯣ ꯁꯤꯁꯇꯔ ꯈꯣꯏꯁꯦ ꯍꯤꯜꯗ ꯂꯩꯕ꯭ꯔꯥ ꯅꯠꯇ꯭ꯔꯥ ꯕꯦꯂꯤꯗ ꯂꯩꯕ꯭ꯔꯥ
ꯍꯤꯜꯗ ꯂꯩꯕꯅꯦ
ꯑꯣ ꯑꯣ ꯃꯥꯅꯦ ꯑꯗꯨꯗꯤ
ꯎꯝ
ꯅꯣꯡ ꯆꯨꯗꯕ꯭ꯔꯣ ꯅꯣꯏꯔꯣꯝ ꯁꯥꯏꯠꯁꯨꯨ
ꯍꯣꯏ ꯑꯌꯨꯛꯇꯗꯤ ꯀꯟꯅ ꯆꯨꯔꯝꯃꯦ ꯍꯧꯖꯤꯛꯇꯤ ꯆꯨꯗ꯭ꯔꯦ ꯉꯁꯥꯏ ꯈꯔ ꯂꯥꯛꯑꯦ ꯑꯃꯨꯛ ꯂꯥꯛꯇ꯭ꯔꯦ ꯍꯧꯖꯤꯛꯇꯤ ꯀꯔꯤꯁꯨ ꯇꯧꯗꯔ‌ꯦ
ꯁꯥꯕꯗꯣ
ꯅꯨꯡꯗꯥꯡꯗꯁꯨ ꯇꯨꯝꯕ ꯌꯥꯗꯦ ꯑꯁ ꯃꯩ ꯂꯥꯛ ꯃꯩ ꯂꯥꯛꯔꯗꯤ ꯈꯔ ꯐꯩꯌꯦ ꯃꯩ ꯂꯥꯛꯇ꯭ꯔꯗꯤꯀꯣ
ꯍꯣꯏ ꯃꯩ ꯃꯩ ꯅꯨꯡꯉꯥꯏꯇꯕ꯭ꯔꯣ ꯅꯣꯏꯔꯣꯝ ꯁꯥꯏꯠꯇꯣ
ꯃꯣꯠ ꯃꯩꯁꯤꯀꯣ ꯀꯔꯤ ꯍꯥꯏꯁꯤꯔꯥ ꯍꯦꯛ ꯅꯣꯡ ꯆꯨꯒꯅꯤ ꯅꯣꯡ ꯆꯨꯔꯗꯤ ꯆꯠꯀꯅꯤ ꯍꯦꯛ ꯁꯤ ꯈꯔ ꯂꯥꯛꯀꯅꯤ ꯆꯠꯀꯅꯤ ꯑꯗꯨꯃꯥꯏꯅ ꯇꯧꯋꯦꯕ
ꯑꯌꯥ ꯆꯤꯡ ꯑꯣꯏꯕꯅꯤꯅꯀꯣ
ꯎꯝ
ꯑꯁ ꯂꯥꯏꯠꯄꯨꯗꯤ ꯅꯨꯡꯉꯥꯏꯌꯦ ꯑꯩꯈꯣꯏꯔꯣꯝꯅꯃꯨꯛ ꯑꯗꯨꯝ ꯂꯥꯏꯠꯇꯤ ꯂꯥꯛꯑꯦ ꯂꯣꯏꯔꯦ ꯑꯁ ꯁꯥꯏꯌꯦ
ꯎꯝ ꯑꯩꯌꯥ ꯉꯔꯥꯡ ꯅꯍꯥꯟꯗꯣ ꯑꯩꯈꯣꯏ ꯕꯣꯜ ꯌꯦꯡꯒꯦ ꯍꯥꯏꯅ ꯀꯔꯤ ꯀꯔꯤ ꯁꯦꯝꯔꯒ ꯆꯥꯕ ꯑꯗꯨ ꯅꯨꯃꯤꯠꯇ ꯃꯣꯃꯣ ꯁꯦꯝꯔꯒ ꯆꯥꯁꯦ ꯍꯥꯏꯕꯀꯣ
ꯑ
ꯃꯩ ꯃꯩꯗꯣ ꯃꯣꯏ ꯃꯣꯏ ꯀꯩꯅꯣ ꯂꯣꯗ ꯁꯦꯗꯤꯡ ꯇꯧꯕꯖꯥꯠꯅꯦꯕ
ꯎꯝ
ꯑꯩ ꯌꯥꯝ ꯀꯨꯏꯔ ꯀꯨꯏꯕ ꯃꯇꯨꯡꯗ ꯂꯥꯛꯑꯦ ꯑꯩꯈꯣꯏꯗꯤ ꯑꯃꯨꯛ ꯂꯥꯎꯔꯣꯏꯗ꯭ꯔꯥ ꯍꯥꯏꯅꯀꯣ
ꯐ꯭ꯔꯕ꯭ꯔꯣ
ꯍꯧꯗ꯭ꯔꯤꯉꯩꯗꯗꯤ ꯑꯃꯨꯛ ꯂꯥꯛꯑꯦ
ꯑꯦ ꯗꯥꯎ ꯐꯩ ꯍꯧꯔꯅꯤ
ꯇ꯭ꯔꯤꯉꯩꯗꯗꯤ ꯑꯗꯨꯝ ꯂꯥꯛ ꯑꯃꯨꯛ ꯂꯥꯛꯑꯦ ꯍꯣꯏ ꯑꯗꯨꯝ ꯂꯣꯠ ꯁꯤꯗꯤꯡꯗꯤ ꯂꯩꯌꯦꯗ ꯅꯨꯃꯤꯠ ꯅꯨꯃꯤꯠ ꯑꯃꯗ ꯉꯁꯤꯗꯤ ꯃꯩ ꯃꯨꯠꯇꯦ ꯍꯥꯏ ꯍꯥꯏꯕ ꯅꯨꯃꯤꯠ ꯂꯩꯇꯕꯅꯦ
ꯑꯧ ꯅꯣꯏꯔꯣꯝꯗꯣ ꯑꯁ ꯅꯨꯡꯉꯥꯏꯇꯦꯀꯣ ꯑꯗꯨꯗꯤ
ꯍꯣꯏ ꯅꯨꯃꯤꯠ ꯈꯨꯗꯤꯡ ꯑꯌꯨꯛꯇ ꯅꯠꯇ꯭ꯔꯗꯤ ꯅꯨꯡꯗꯥꯡꯗ ꯅꯨꯡꯗꯥꯡꯗ ꯇꯗ ꯑꯗꯨꯝ ꯃꯨꯠꯂꯦ
ꯐꯦꯟꯒꯨꯝꯕ ꯁꯤꯖꯤꯟꯅꯕꯁꯨ ꯄꯥꯛ ꯀꯩꯅꯣ ꯇꯧꯔꯝꯃꯣꯏ ꯗꯨꯅꯤ
ꯍꯣꯏ ꯑꯗꯨꯅꯦ ꯌꯥꯝ ꯁꯥꯏ ꯉꯔꯥꯡꯁꯨ ꯇꯨꯝꯕ ꯌꯥꯗꯦ ꯃꯩ ꯂꯥꯛꯇꯕꯒꯤ ꯄꯨꯡ ꯇꯔꯥ ꯅꯍꯥꯟꯗꯣ ꯐꯣꯜ ꯌꯦꯡꯕꯒꯤ ꯐꯖꯅ ꯇꯨꯝꯕ ꯌꯥꯗ꯭ꯔꯦꯕ ꯐꯖꯅ ꯇꯨꯝꯗꯕꯒꯦ ꯉꯁꯤꯗꯤ ꯊꯨꯅ ꯇꯨꯝꯔꯒꯦ ꯉꯁꯤꯗꯤ ꯈꯔ ꯉꯟꯅ ꯇꯨꯝꯔꯒꯦ ꯍꯥꯏꯅ ꯈꯜꯂꯒ ꯂꯩꯕꯅꯦꯕ ꯑꯗꯣ ꯃꯩ ꯂꯥꯛꯇꯕꯅꯤꯅ ꯔꯨꯝ ꯃꯅꯨꯡꯗ ꯇꯨꯝꯕ ꯌꯥꯗꯦ ꯍꯥꯏꯕ ꯑꯗꯨꯅ ꯃꯄꯥꯟꯗ ꯊꯣꯛꯂꯒ ꯆꯠꯊꯣꯛ ꯆꯠꯊꯤꯟ ꯇꯧꯔ ꯂꯩꯔꯦ
ꯎ
ꯇꯔꯥ ꯂꯩꯔꯒ ꯑꯃꯨꯛ ꯂꯥꯛ ꯄꯨꯡ ꯇꯔꯥ ꯑꯗꯨꯋꯥꯏꯗ ꯂꯥꯛꯄ꯭ꯔꯥ ꯈꯪꯗꯦ
ꯑꯣ ꯉꯔꯥꯡꯗꯣ
ꯎꯝ
ꯀꯩꯅꯣ ꯉꯔꯥꯡ ꯕꯣꯜ ꯌꯦꯡꯗ꯭ꯔꯕ꯭ꯔꯣ
ꯉꯔꯥꯡꯗꯣ ꯑꯁ ꯅꯍ ꯅꯍꯥꯟꯗꯣ ꯌꯦꯡꯕꯤꯕꯒꯤ ꯉꯔꯥꯡꯗꯣ ꯍꯧꯒꯠꯄ ꯉꯝꯗ꯭ꯔꯦ ꯑꯩ ꯑꯩꯁꯦ ꯌꯦꯡꯒꯦ ꯍꯥꯏꯔꯗꯤꯀꯣ ꯇꯨꯝꯗꯅ ꯑꯩꯗꯤ ꯂꯩꯒꯗꯕ ꯑꯃꯨꯛꯨꯝꯈ꯭ꯔꯦ ꯇꯨꯝꯈ꯭ꯔꯦ ꯍꯥꯏꯔꯗꯤ ꯍꯧꯀꯠ ꯉꯝꯗꯦꯕ ꯄꯥꯛ ꯑꯗꯨꯅ ꯑꯁ ꯉꯁꯤ ꯉꯔꯥꯡꯗꯣ ꯌꯥꯝꯅ ꯌꯦꯡꯅꯤꯡꯉꯤ ꯑꯗꯨ ꯑꯣꯏꯔꯁꯨ ꯑꯁ ꯉꯝꯗ꯭ꯔꯦ ꯑꯗꯨꯅ ꯑꯁ ꯍꯛꯆꯥꯡꯁꯨ ꯑꯩꯗꯤ ꯁꯣꯜꯂꯦꯕ ꯃꯤꯒꯨꯝꯕ ꯅꯠꯇꯦꯕꯀꯣ ꯑꯩꯁꯦ ꯍꯛꯆꯥꯡ ꯌꯥꯝ ꯀꯩꯅꯣ ꯇꯧꯋꯦꯕ ꯑꯗꯨꯒꯤ ꯎꯝ ꯊꯨꯕꯣꯜ ꯌꯦꯡꯔꯒ ꯑꯩꯒꯤ ꯀꯩꯅꯣ ꯑ ꯀꯥꯟꯅꯗꯕꯗꯨꯕꯨ ꯑꯩꯒꯤ ꯀꯥꯅꯕ ꯑꯣꯏꯅ ꯇꯨꯝꯈ꯭ꯔꯒꯦ ꯍꯥꯏꯅ ꯇꯨꯝꯈ꯭ꯔꯦ ꯉꯔꯥꯡꯗꯤ ꯌꯦꯡꯒꯦ ꯍꯥꯏꯔꯦ ꯎꯝ ꯍꯣꯏ ꯍꯛꯆꯥꯡ ꯁꯣꯛꯅꯤꯡꯉꯥꯏ ꯁꯣꯛꯅꯤꯡꯉꯥꯏꯅꯤ ꯀꯥꯏꯅꯀꯣ ꯌꯦꯡꯔꯒ ꯍꯛꯆꯥꯡ ꯀꯔꯤꯁꯨ ꯀꯥꯏꯗꯦ ꯍꯥꯏꯔꯗꯤ ꯀꯔꯤꯁꯨ ꯇꯧꯗꯕꯀꯣ ꯍꯛꯆꯥꯡ ꯎ ꯍꯛꯆꯥꯡꯗ ꯍꯦꯟꯅ ꯃꯔꯨ ꯑꯣꯏꯌꯦꯕ ꯑꯗꯨꯅ ꯐꯖ ꯎꯝ ꯍꯣꯏ ꯑꯗꯨꯅ ꯐꯖꯅ ꯇꯨꯝꯈ꯭ꯔꯒꯦ ꯍꯥꯏꯅ ꯉꯁꯥꯏ ꯉꯔꯥꯡꯗꯤ ꯐꯖꯅ ꯇꯨꯝꯃꯦ ꯇꯨꯝꯗꯅ ꯌꯦꯡꯁꯤꯔꯥ ꯍꯥꯏꯕꯅꯤ ꯑꯗꯨꯝ ꯃꯩ ꯃꯩ ꯂꯥꯛꯇꯕꯁꯤꯒꯀꯣ ꯑꯗꯨꯒꯤ ꯇꯟꯥꯟꯕ ꯌꯥꯝ ꯊꯦꯡꯅ ꯂꯥꯛꯄ ꯃꯥꯜꯂꯦ ꯉꯔꯥꯡꯗꯣ ꯑꯗꯨꯒ
ꯑꯁ ꯅꯨꯡꯉꯥꯏꯇꯕ ꯃꯥꯜꯂꯦ ꯅꯣꯏꯔꯝꯍꯩ ꯑꯗꯨꯗꯤ
ꯎꯝ ꯑꯗꯨꯃꯥꯏꯅ ꯇꯧꯋꯦ ꯍꯣꯏ ꯑꯗꯣ ꯈꯔ ꯎ ꯀ ꯍꯧꯖꯤꯛꯇꯤ ꯅꯣꯡ ꯃꯇꯝꯅꯤꯅꯀꯣ ꯑꯗꯨꯃꯥꯏꯅ ꯇꯧꯋꯦ ꯅꯣꯡ ꯅꯣꯡ ꯆꯨꯗꯗꯤ ꯑꯗꯨꯝ ꯂꯥꯛꯄꯕꯨꯗꯤ ꯂꯥꯛꯑꯦ ꯑꯗꯨ ꯑꯣꯏꯔꯁꯨ ꯍꯧꯖꯤꯛꯀꯥꯟꯗꯤ ꯂ ꯃꯇꯝꯅꯤꯅ ꯂꯧ ꯃꯇꯝꯗ ꯅꯣꯡ ꯌꯥꯝ ꯆꯨꯏꯗꯅ
ꯍꯣꯏ ꯍꯣꯏ ꯅꯣꯡꯗꯤ ꯆꯨꯕ ꯃꯇꯝꯅꯤ ꯍꯧꯖꯤꯛꯁꯦ
ꯑꯁ ꯅꯍꯥꯟꯗꯣ ꯂꯧ ꯆꯠꯂꯒ ꯆꯠꯂꯒ ꯍꯞꯇꯥ ꯑꯃ ꯅꯍꯥꯟ ꯍꯞꯇꯥꯗꯣ ꯂꯧ ꯊꯥꯕ ꯑꯩꯈꯣꯏ ꯀꯩꯅꯣ ꯏꯁꯤꯡꯒꯤ ꯂꯧꯗꯣ ꯇꯝꯄꯥꯛꯀꯤ ꯂꯧꯗꯣ
ꯑꯣ ꯇꯝꯄꯥꯛꯜꯂꯧꯁꯨ ꯂꯩꯕ ꯅꯣꯏ ꯇꯣꯔꯣꯝ ꯁꯥꯏꯁꯨ
ꯍꯣꯏ ꯍꯣꯏ ꯍꯣꯏ ꯂꯧꯁꯦ ꯀꯩꯅꯣ ꯑꯩꯈꯣꯏꯗꯤ ꯌꯥꯝ ꯅꯨꯡꯉꯥꯏꯌꯦ ꯌꯨꯝ ꯃꯅꯥꯛꯇ ꯂꯩꯕꯅꯤꯅ ꯇꯝꯄꯥꯛꯀꯤꯦ ꯂꯧꯔꯣ
ꯑꯗꯨꯝ ꯌꯨꯝꯗꯒꯤ ꯑꯗꯨꯝ ꯌꯦꯡꯊꯣꯛꯑꯁꯦ ꯂꯣꯏꯅꯃꯛ ꯂꯧꯅꯦꯕ ꯌꯨꯝ ꯃꯅꯥꯛ ꯃꯅꯥꯛꯇꯣ
ꯎꯝ
ꯑꯗꯨꯅ ꯅꯍꯥꯟ ꯍꯞꯇꯥꯗꯣ ꯊꯥꯕꯤꯈ꯭ꯔꯦ ꯍꯧꯖꯤꯛꯇꯤ ꯌꯥꯝ ꯀꯩꯅꯣ ꯍꯧꯒꯠꯂꯦ ꯐꯖꯅ ꯍꯧꯒꯠꯄ ꯍꯧꯔꯦ
ꯎꯝ ꯑꯦ ꯐꯥꯎꯗꯣ ꯍꯕ ꯔꯦ ꯊꯨꯋꯦ ꯅꯅꯔꯨꯝ ꯁꯥꯏꯗ ꯗ
ꯍꯣꯏ ꯍꯣꯏ ꯅꯣꯏꯗꯤ ꯂꯧꯒꯨꯝꯕ ꯆꯠꯇ꯭ꯔꯣ
ꯑ
ꯂꯣꯒꯨꯝꯝꯕꯗꯤ ꯆꯠꯇ꯭ꯔꯣ ꯅꯗꯤꯦ
ꯆꯠꯇꯦꯗ ꯀꯗꯥꯏꯗꯒꯤ ꯍꯩꯇꯦꯗ ꯂꯧꯉ
ꯑꯣ ꯑꯩꯈꯣꯏꯗꯤ ꯍꯤꯜꯗ ꯂꯩꯕꯅꯤꯅ ꯂꯧꯗꯤꯦ ꯑꯗꯨꯝ ꯆꯠꯂꯦ
ꯍꯣꯏ ꯍꯣꯏ ꯌꯥꯝ ꯍꯩꯕ ꯃꯤꯈꯣꯏ ꯂꯩꯌꯦ ꯑꯗꯨꯝꯁꯥꯕꯤ ꯑꯣꯏꯔꯁꯨꯀꯣ ꯑꯈꯣꯏꯗꯤ ꯍꯥꯏ ꯦ ꯇꯧꯗꯕꯒꯤ ꯀꯔꯤꯔꯥ ꯍꯩꯇꯕ ꯑꯃ ꯌꯥꯎꯈ꯭ꯔꯦ
ꯍ ꯍꯣꯏ ꯍꯣꯏ ꯍꯣꯏ ꯑꯗꯨꯔꯝꯅꯤ ꯅꯨꯡꯉꯥꯏꯔꯤꯗ ꯂꯧ ꯆꯠꯄꯁꯨ ꯃꯇꯝ ꯃꯇꯝꯅꯦ ꯎꯝ ꯃꯇꯝ ꯃꯇꯝꯅꯦꯕ ꯎ ꯎ ꯅꯨꯃꯤꯠ ꯈꯨꯗꯤꯡ ꯇꯧꯗꯕꯅꯤꯅꯀꯣ ꯃꯇꯝ ꯃꯇꯝ ꯂꯥꯛꯄ ꯃꯇꯝꯗ ꯑꯗꯨꯝ ꯐꯖꯅ ꯇꯧꯕꯗꯣ ꯃꯔꯛ ꯃꯔꯛꯇꯗꯤ ꯌꯥꯝ ꯋꯥꯏ ꯑꯗꯨꯗꯣ ꯑꯣꯏꯔꯁꯨ ꯑꯁꯤꯒꯨꯝꯕꯁꯨ ꯑꯦꯛꯁꯔꯁꯥꯏꯁ ꯑꯃꯅꯦꯕ
ꯍꯣꯏ ꯍꯣꯏ ꯑꯦꯛꯁꯔꯁꯥꯏꯁꯅꯦ ꯃꯥꯡꯕ ꯇꯥꯔꯒ
ꯍꯣꯏ ꯍꯣꯏ ꯑꯗꯨꯅꯦ ꯍꯧꯖꯤꯛ ꯀꯥꯟꯗ ꯂꯣꯏꯅꯃꯛ ꯂꯣꯏꯁꯤꯟꯅꯈ꯭ꯔꯦ ꯑꯗꯨꯅ ꯍꯧꯖꯤꯛꯀꯥꯟꯗꯤ ꯈꯔ ꯄꯣꯊꯥꯔꯒ ꯂꯩꯔꯦ ꯑꯃꯨꯛꯀ ꯑꯥ ꯀꯩꯅꯣ ꯈꯥꯎꯕ ꯃꯇꯝꯗ ꯑꯃꯨꯛ ꯆꯠꯀꯅꯤ
ꯑꯣ ꯀꯩꯅꯣ ꯅꯣꯏꯗꯤ ꯂꯧ ꯄꯦꯡꯗꯕ꯭ꯔꯣ ꯑꯗꯣ ꯅꯥꯄꯤꯒꯨꯝꯕ ꯂꯧꯊꯣꯛꯄꯗꯣ
ꯑꯣ ꯍꯣꯏ ꯀꯩꯅꯣ ꯇꯧꯈ꯭ꯔꯗꯤ ꯏꯁꯤꯡꯒꯤ ꯂꯧꯗꯤ ꯂꯧꯊꯣꯛꯅꯤꯡꯉꯥꯏ ꯂꯩꯇꯦ
ꯑꯣ ꯂꯩꯇꯕ꯭ꯔꯥ ꯅꯣꯏꯔꯣ ꯑꯩꯈꯣꯏꯔꯣꯝꯗꯤ ꯑꯗꯨꯝ ꯏꯁꯤꯡ ꯂꯧꯁꯨ ꯂꯧꯊꯣꯛꯑꯦ ꯈꯔ ꯆꯥꯎꯔꯕ ꯑꯗꯨꯒ
ꯄꯦꯡꯕꯣꯛ ꯄꯦꯡꯅꯤꯡꯉꯥꯏ ꯂꯩꯇꯕꯅꯦ ꯈꯔ ꯈꯔ ꯑꯗꯨꯝ ꯆꯠꯊꯣꯛ ꯆꯠꯁꯤꯟ ꯇꯧꯈ꯭ꯔꯗꯤꯀꯣ
ꯍꯣꯏ
ꯑꯗꯨꯒ ꯍꯤꯗꯥꯛ ꯀꯥꯞꯄꯤꯌꯦ ꯍꯦꯛ ꯊꯥꯕ ꯂꯣꯏꯕ ꯅꯨꯃꯤꯠꯇ ꯅꯦꯛꯁ ꯗꯦꯗꯀꯣ ꯃꯊꯪ ꯅꯨꯃꯤꯠꯇ ꯑꯗꯨꯝ ꯑ ꯑꯗꯣ ꯁꯤꯅꯕꯀꯣ ꯄꯦꯡꯗꯅꯕ ꯁꯦꯟꯅꯕ ꯑꯗꯨꯝ